ꯇꯕ꯭ꯔꯣ
ꯇꯥꯔ‌ꯦ
ꯑ ꯆꯩꯅꯧꯔꯒ
ꯇꯨꯝ ꯃ ꯑꯥ ꯄꯣꯆꯥꯑ
ꯑꯦ ꯑꯁ ꯑꯩꯁꯨ ꯃꯔꯛ ꯇꯧꯒꯦ ꯇꯧꯔꯒ
ꯃ ꯆꯅꯤꯗꯍꯒ
ꯀꯥꯎꯊꯣꯛꯑꯦ ꯍꯧꯖꯤꯛ ꯑꯃꯔꯛ ꯌꯦꯡꯕꯗꯧ ꯀꯥꯎ ꯀꯥꯎꯈ꯭ꯔꯦꯕꯅꯤ
ꯆꯥꯅꯤꯡꯗꯦ ꯍꯥꯏꯔꯔꯃꯅ ꯆꯥꯔꯨꯅꯨ
ꯑꯦ ꯁꯥꯜꯂꯒ ꯑꯃꯝ ꯁꯥꯥꯅꯤꯌꯦ
ꯁꯥꯍꯜꯂꯗꯤ ꯀꯩꯅꯣ ꯇꯧꯔꯅꯤꯌꯦ ꯌꯥꯝꯅ ꯀꯟꯈ꯭ꯔꯅꯤꯌꯦ
ꯎꯝ ꯁꯥꯜꯂꯒ
ꯑꯁꯤꯗꯤ ꯊꯧꯕ ꯌꯥꯔꯔꯣꯏꯌꯦꯦ
ꯑꯦ ꯑꯗꯨ ꯄ
ꯌꯥ ꯑꯁꯥꯕ ꯊꯥꯎꯑꯣ ꯑꯗꯨ ꯍꯦꯖꯑꯣ ꯌꯥ ꯊ ꯍꯥꯎꯅꯤ
ꯅꯪ ꯁꯦꯝꯕ ꯍꯥꯎꯒ ꯌꯥꯔꯣ ꯍ
ꯋꯥꯏ
ꯐꯩ ꯊꯕꯛ ꯇꯧꯗꯅ ꯋꯥꯕꯅꯣ ꯎꯝ
ꯅꯨꯡꯗꯥꯡ ꯇꯨꯝꯗꯕꯒꯤ ꯑꯆꯥꯄꯣꯠ ꯆꯥꯅꯤꯡꯉꯦ ꯆꯥꯛꯂꯝꯛꯑꯝꯃꯦ
ꯊꯥꯛ ꯀꯨꯝꯕ ꯀꯦꯟꯇꯤꯟꯗ ꯑꯍꯥꯎꯕ ꯌꯣꯜꯂꯦ ꯍꯥꯏꯒꯨꯝ ꯇꯥꯏꯗ ꯄꯥꯎ
ꯐꯗꯤ
ꯃꯈꯥꯗ ꯀꯨꯝꯃꯣ ꯀꯦꯟꯇꯤꯟꯗ ꯑꯍꯥꯎ ꯑꯍꯥꯎꯕ ꯌꯣꯜꯂꯦ ꯍꯥꯏꯦꯕꯅꯦ
ꯎꯔꯤꯄꯤ ꯁꯂꯅ
ꯍꯥꯄꯤꯤꯔꯣ ꯂꯩ ꯄꯁꯦ ꯄꯤꯒꯦ ꯎꯝꯪ ꯍꯦꯛ ꯄꯩꯁꯥ ꯄꯤꯔꯛꯑꯕ ꯂꯩꯕ ꯆꯠꯄꯤꯔꯅꯤꯅꯦ ꯅꯪꯒꯤꯗꯃꯛ
ꯍꯥꯏꯅꯤ
ꯇꯨꯡꯒꯤꯅꯦ ꯅꯨꯡꯁꯤꯠ ꯑꯏꯪꯕ ꯁꯤꯠꯇ꯭ꯔꯣ
ꯈꯔ ꯅꯨꯡꯉꯥꯏꯕ ꯃꯥꯜꯂꯦ ꯈꯈꯣꯏ ꯅꯨꯡꯗꯥꯡꯗ ꯑꯃꯨꯛꯀ ꯁꯔꯛꯇꯧ ꯃꯥꯜꯂꯦ
ꯅꯨꯡꯁꯤꯠꯁꯦ ꯈꯔ ꯏꯪꯕꯗꯤ ꯃꯤꯅꯨꯡꯁꯠ ꯈꯔ ꯂꯩꯗ
ꯄꯤꯖꯥ ꯆꯥꯅꯤꯡꯉꯦ ꯂꯩꯁꯤꯔꯥ
ꯑꯣꯁ ꯐꯠ ꯀꯥꯏꯅ ꯄꯤꯖꯥ
ꯑ ꯇ
ꯆ ꯆꯁꯦ ꯅꯪꯒꯤ ꯑꯆꯧꯕꯤꯁꯦ ꯃꯅꯥꯛꯇ ꯃꯌꯥꯝ ꯂꯩꯕꯁꯦ ꯄꯤ ꯌꯥꯗꯦꯅꯦꯍꯦ
ꯍꯩꯔ ꯂꯩꯕꯗ ꯄꯤꯒꯔꯗꯤ
ꯑꯡꯀꯣ
ꯇꯥꯔꯣ
ꯍꯥꯏꯀꯣ ꯍꯜꯂꯣ
ꯇꯥꯏꯌꯦ
ꯑꯣ ꯁꯣꯝꯗ ꯏꯃꯥꯟꯅꯕꯤꯅ ꯀꯈꯤꯇꯝ ꯍꯥꯏꯔꯛꯄꯗꯨꯒꯤ
ꯑꯣ ꯑ
ꯆꯥꯛꯂꯥꯝꯕꯅꯤ ꯌꯥꯗ꯭ꯔꯦ ꯏꯃꯥꯟꯅꯕꯤ
ꯆꯥꯛꯂꯥ ꯑꯃꯥꯗꯤ ꯑꯣꯟꯂꯥꯏꯟꯗ ꯄꯣꯠ ꯀꯛꯑꯣ ꯑꯗꯨꯒꯥ ꯁꯦꯝꯃꯒ ꯆꯥꯔꯣ ꯀꯔꯤ ꯋꯥ ꯂꯤꯌꯨꯒꯦ ꯀꯔꯤ ꯋꯥꯂꯤ ꯇꯅꯤꯡꯕꯅ‌ꯣ
ꯋꯥꯔꯤꯗꯤꯔꯛꯑꯣ ꯋꯥꯔꯤꯏꯗꯤꯔꯛꯑꯣ
ꯕꯨꯠꯀꯤ ꯃꯇꯥꯡꯅꯤꯔꯣ ꯅꯠꯇ꯭ꯔꯒ ꯅꯨꯄꯥꯒꯤ ꯃꯇꯥꯡꯅꯤꯔꯣ ꯅꯠꯇ꯭ꯔꯒ ꯀꯃꯥꯏꯅ ꯇꯧꯕꯥ ꯂꯤꯔꯣ
ꯚꯨꯠꯀꯤ
ꯎꯝ ꯎꯝ ꯕꯨꯠꯀꯤꯁꯦ ꯀꯃꯥꯏꯅ ꯍꯥꯏꯗꯣꯏꯅꯣ ꯁꯥꯥꯏꯅ ꯊꯥ ꯃꯥꯩꯅ ꯕꯨꯠ ꯑꯃ ꯂꯩꯔꯝꯃꯤ ꯃꯤꯌꯥꯥ ꯇꯣꯛꯈ꯭ꯔꯦ ꯑꯦ ꯑꯗꯨ ꯍꯥꯏꯔꯕꯒ ꯍꯤꯡꯆꯥꯥꯕ ꯃꯨꯝꯕꯤꯗꯨ ꯌꯦꯡꯉꯣꯕ
ꯎ ꯊꯥꯏꯅꯒꯤꯔꯣ
ꯑ ꯀꯩꯅꯣꯅ ꯍꯦꯔꯣ ꯍꯥꯏꯅꯤꯡꯗꯦꯅꯦ ꯑꯗꯨꯅ ꯄꯨꯝꯕꯅꯤ ꯍꯟꯇ ꯅꯨꯄꯤ ꯐꯨꯕꯗꯣ
ꯑꯣ ꯌꯦ ꯏꯁꯦ ꯀꯨꯏꯔꯦ
ꯑꯣ
ꯎꯔꯕꯗꯕꯨ
ꯍꯥ ꯍꯤꯌꯥꯡꯅ ꯊꯧꯕ ꯌꯦꯡꯈ꯭ꯔꯕꯣ ꯍꯤꯌꯥꯡꯅ ꯊꯧꯕ
ꯀꯃꯥꯏꯅ ꯇꯧꯒꯦ
ꯃꯤ ꯑꯁꯤꯕꯗ ꯃꯩ ꯊꯥꯔꯝꯗꯥꯏꯗ ꯀꯥꯟꯕꯗꯒꯤ ꯍꯧꯗꯣꯡꯅ ꯀꯥꯟꯕꯗꯒꯤ ꯑꯣꯜꯂꯛꯄꯗꯣ
ꯃꯤ ꯑꯁꯤꯕꯨꯗꯨ ꯀꯥꯟꯕꯒꯤ ꯑꯣꯂꯛꯄ
ꯅꯣꯏ ꯑꯗꯨ ꯌꯦꯡꯗ꯭ꯔꯤꯕ ꯁꯦꯝꯃꯨꯒꯦ
ꯑꯩ ꯈꯪꯗꯦ ꯀꯥꯎ ꯌꯦꯡꯕ꯭ꯔꯥ ꯌꯦꯡꯗꯕ꯭ꯔꯥ ꯍꯪꯗꯕ꯭ꯔꯥ
ꯃꯤ ꯑꯁꯤꯕ ꯑꯩꯈꯣꯏꯗꯤ ꯃꯤ ꯑꯁꯤꯗꯣ ꯃꯩ ꯊꯥꯅꯩꯗꯅ
ꯎꯝ
ꯃꯤ ꯑꯁꯤ ꯑꯗꯨꯝ ꯃꯩ ꯊꯥꯔꯝꯗꯥꯏꯗꯤ ꯄꯨꯊꯣꯛꯑꯒ ꯅꯨꯡꯗꯥꯡ ꯋꯥꯏꯔꯝ ꯅꯨꯃꯤꯠ ꯅꯨꯃꯤꯠꯁꯦ ꯃꯤ ꯁꯤꯕꯁꯦ ꯅꯨꯡꯗꯥꯡ ꯃꯔꯝ ꯇꯥꯔꯦꯕ ꯃꯩ ꯊꯗꯣꯏꯁꯦ ꯑꯁꯦꯡꯕꯗꯤ ꯅꯨꯡꯗꯥꯡ ꯋꯥꯏꯔ ꯊꯥꯕꯁ ꯌꯥꯝ ꯀꯤꯟꯅꯩꯗꯅ ꯑꯗꯨꯗ ꯍꯧꯖꯤꯛꯀꯤ ꯅꯨꯃꯤꯗꯥꯡ ꯋꯥꯏꯔꯝ ꯇꯥꯗꯧꯔꯦ ꯍꯥꯏꯕ ꯀꯥꯟꯁꯤꯗ ꯀꯃꯥꯏꯅ ꯇꯧꯏꯦ ꯍꯥꯏꯔ ꯀꯥꯟꯗ ꯅꯨꯡꯗꯥꯡ ꯋꯥꯏꯔꯝꯒꯤ ꯃꯥꯁꯦ ꯄꯨꯊꯣꯛꯑꯒ ꯂꯩ ꯊꯝꯃꯦꯕ ꯑꯗꯨꯗꯨꯒꯅꯦ ꯍꯧꯗꯣꯡ ꯑꯩꯈꯣꯏꯗꯤ ꯎꯝ ꯀꯩ ꯍꯥꯏꯅꯤ ꯇꯌꯥꯔ ꯇꯧꯔ ꯊꯝꯕꯗꯣ ꯐꯖꯅ ꯁꯦꯝꯃꯒ ꯊꯝꯕꯗꯣ ꯑꯩꯈꯣꯏ ꯃꯤ ꯃꯌꯥꯝꯅ ꯅꯨꯄꯥꯁꯤꯡꯅꯦ ꯄꯨꯊꯣꯛꯑ ꯊꯝꯃꯦꯕ ꯃꯩ ꯃꯤꯁꯦ ꯃꯩ ꯊꯥꯅꯤꯡꯉꯥꯏꯒꯤꯀꯣ
ꯑꯥꯎ
ꯗꯨꯀꯥꯟꯁꯤꯗ ꯀꯃꯥꯏꯅ ꯇꯧꯋꯦ ꯍꯥꯏꯔ ꯀꯥꯟꯗ ꯍꯧꯗꯣꯡ ꯑꯃꯁ ꯂꯥꯛꯑꯀ ꯀꯥꯟꯕꯅꯦꯕ ꯃꯉꯣꯟꯗ ꯃꯤ ꯑꯁꯤꯕꯕꯁꯤ ꯀꯥꯟ ꯍꯧꯗꯣꯛꯑꯝꯃꯨꯕꯅ
ꯎꯝ
ꯍꯧꯗꯣꯛ ꯑꯃꯉꯨꯕꯅ ꯃꯤ ꯃꯤꯁꯦ ꯇꯥꯟꯈꯤꯕꯅꯦꯕ
ꯑꯧ
ꯃꯩ ꯊꯥꯗ꯭ꯔꯤꯀꯥꯟꯗ ꯃꯤꯁꯦ ꯐꯖꯅ ꯃꯈꯥ ꯊꯝꯃꯤꯀꯥꯟꯗꯅꯦ
ꯑꯥꯎ
ꯍꯧꯗꯣꯡꯅ ꯑꯗꯨꯅ ꯑꯩꯈꯣꯏꯅ ꯃꯤ ꯁꯤꯕ ꯀꯥꯟꯗ ꯑꯩꯨꯏꯅ ꯍꯧꯗꯣꯛꯅ ꯀꯥꯟꯗ ꯆꯦ ꯑꯁꯤꯗ ꯊꯝꯃꯣ ꯀꯥꯏꯅ ꯍꯥꯏꯅꯩꯕ
ꯑ
ꯑꯗꯒꯤ ꯍꯧꯖꯤꯛꯀꯤ ꯀꯩꯅꯣꯁꯦ ꯍꯧꯖꯤꯛꯀꯤ ꯁꯤꯗꯤ ꯀꯥꯟꯊꯣꯛꯈ꯭ꯔꯦ ꯑꯗꯨꯅ ꯍꯧꯗꯣꯡꯅ ꯑꯗꯣ ꯃꯩꯗ ꯊꯥꯕꯁꯦ ꯊꯥꯗ꯭ꯔꯤꯀꯥꯟꯁꯤꯗ ꯀꯩꯅꯣꯝ ꯅꯣꯡ ꯇꯥꯔꯒ ꯃꯩꯁꯦ ꯊꯥꯕ ꯌꯥꯈꯤꯗ꯭ꯔꯦꯕ
ꯑꯩꯈꯣꯏ ꯑꯩꯈꯣꯏꯅ ꯍꯧꯖꯤꯛ ꯇꯧꯔꯁꯨ ꯑꯣꯏꯗꯣꯏꯔꯕ
ꯑꯗꯣ ꯈꯪꯗꯦ ꯑꯗꯨ ꯋꯥꯔꯤꯔꯤꯕꯨꯕꯨꯗꯤ ꯋꯥꯔꯤꯅꯤ ꯑꯗꯨꯃꯥꯏꯅ ꯊꯣꯛꯑꯦ ꯈꯣꯠꯂꯦꯕꯨꯗꯤ ꯄꯥꯎ ꯇꯥꯅ ꯊꯥꯏꯅꯕꯕꯨꯗꯤ ꯑꯗꯨꯃꯥꯏꯅ ꯈꯪꯗꯦ ꯑꯗꯨꯃꯥꯏꯅ ꯃꯥꯏꯅ ꯈꯔ ꯈꯔ ꯃꯅꯤꯡꯟꯕꯗꯤ ꯑꯗꯨꯃꯥꯏ ꯍꯥꯏꯅꯩ ꯑꯗꯨ ꯐꯖꯅꯗꯤ ꯈꯪꯗꯦꯕꯀꯣ ꯑꯗꯨꯕꯨ ꯃꯤ ꯁꯤꯕꯗ ꯍꯨꯏꯅ ꯍꯧꯗꯣꯡꯅ ꯀꯥꯟꯈ꯭ꯔꯗꯤ ꯀꯩ ꯀꯩꯅꯣ ꯐꯠꯇꯕ ꯃꯤꯒꯤ ꯊꯋꯥꯏꯗꯣ ꯐꯠꯇꯕ ꯑꯣꯜꯂꯛꯑꯦ ꯍꯥꯏꯕꯗꯣ
ꯃꯤꯒꯤ ꯊꯋꯥꯏꯗꯤ ꯑꯃꯍꯦꯛꯇ ꯑꯣꯏꯕ
ꯀꯩ ꯍꯥꯏꯅꯤ ꯑꯗꯨꯝ ꯍꯧꯖꯤꯛꯀꯤ ꯁꯤꯌꯦꯕ ꯃꯤꯒꯤ ꯊꯋꯥꯏꯗꯣ
ꯎꯝ
ꯍꯧꯗꯣꯡꯅ ꯀꯥꯟꯈ꯭ꯔꯗꯤ ꯍꯨꯏꯅ ꯍꯧꯗꯣꯡꯅ ꯀꯥꯟꯈ꯭ꯔꯗꯤ ꯐꯠꯇꯕ ꯂꯩꯗꯅ
ꯎꯝ ꯎꯝ
ꯊꯋꯥꯏ ꯍꯥꯏꯁꯤꯗꯤ ꯊꯋꯥꯏꯅꯤꯗꯅ ꯃꯤꯁꯤ ꯑꯃꯛ ꯊꯋꯥꯏ ꯍꯥꯏꯁꯦ ꯑ ꯐꯠꯇꯕ ꯑꯣꯜꯂꯛꯑꯦ ꯑꯗꯨꯃꯥꯏꯅ ꯍꯥꯏꯕ ꯑꯗꯣ ꯍꯧꯖꯤꯛꯀꯤ ꯀꯩꯅꯣꯁꯦ ꯃꯤ ꯑꯁꯤꯕꯁꯦ ꯃꯩ ꯊꯥꯔꯝꯗꯥꯏꯁꯦ ꯀꯥꯟꯊꯣꯛꯑꯒ ꯁꯨꯃꯥꯏꯅ ꯃꯩ ꯊꯥꯕ ꯌꯥꯈꯤꯗ꯭ꯔꯦꯕ ꯃꯥꯁꯦ ꯈꯪꯕ꯭ꯔꯥ ꯍꯥꯏꯗꯤ ꯅꯣꯡꯒꯨꯝꯕ ꯇꯥꯔꯛꯑꯒ ꯈꯣꯠꯂꯒ ꯀꯩꯅꯣꯝ ꯀꯩꯅꯣꯝ ꯇꯧꯔꯒ ꯍꯧꯖꯤꯛꯀꯤ ꯃꯤꯁꯦ ꯍꯤꯌꯥꯡ ꯑꯊꯧꯕ ꯍꯥꯏꯅ ꯑꯣꯟꯈ꯭ꯔꯦꯕ
ꯍꯦꯛ ꯑꯆꯧꯕ
ꯋꯥꯡꯗ꯭ꯔꯣꯡ ꯋꯥꯡꯉꯒ ꯀꯩ ꯍꯥꯏꯅꯤ ꯃꯃꯤ ꯑꯣꯏꯣ ꯁꯥꯃꯤꯣ ꯎꯆꯦꯛ ꯑꯣꯏꯅ ꯄꯥꯏꯔꯒ ꯑꯗꯨꯝ ꯃꯃꯤ ꯍꯥꯏꯗꯤ ꯑꯗꯨꯝ ꯎꯝ ꯕꯨꯠ ꯍꯥꯏꯁꯦ ꯕꯨꯠꯇꯅꯤꯗꯅ ꯀꯩ ꯍꯥꯏꯅꯤ ꯃꯃꯤ ꯁꯥꯃꯤ ꯂꯥꯛꯑꯒ ꯃꯤꯕꯨ ꯇꯧꯋꯤꯗꯅ
ꯑꯧ
ꯑꯗꯨꯃꯥꯏꯅ ꯇꯧꯔ ꯇꯧꯔꯒ ꯃꯥꯁꯦ ꯀꯩ ꯍꯥꯏꯅꯤ ꯂꯥꯏ ꯍꯥꯏꯗꯤ ꯑ ꯀꯩ ꯍꯥꯏꯗꯣꯏꯅꯣ ꯃꯥꯏꯕ ꯍꯥꯏꯇꯥꯔꯦ ꯑꯩꯣꯏꯔꯣꯝꯗꯨꯅꯤ ꯍꯥꯏ ꯇꯔꯦꯅꯦ ꯅꯠꯇ꯭ꯔꯒ ꯃꯍꯩ ꯃꯁꯤꯡ ꯇꯝꯕꯗꯣ
ꯑ
ꯃꯥꯏꯕꯁꯤꯡꯗꯨꯅ ꯇꯧꯔꯒ ꯈꯔ ꯇꯧꯔꯒ ꯂꯥꯁꯇ ꯃꯥꯁꯦ ꯍꯥꯄꯅꯦꯕ ꯍꯥꯡ ꯇꯦꯟ ꯁꯥꯟꯅꯕ ꯅꯨꯄꯥ ꯑꯃꯅ ꯇꯧꯔꯣ ꯍꯥꯠꯇꯅꯤ ꯊꯋꯥꯏꯗꯣ ꯃꯥꯗꯣ ꯍꯥꯏꯗꯤ ꯊꯋꯥꯏ ꯊꯋꯥꯏꯗꯨꯅ ꯃꯤ ꯍꯥꯜꯂꯛꯇꯣꯏꯅꯦꯕ ꯐꯠꯇꯕ ꯊꯋꯥꯏ ꯑꯣꯏꯕꯒꯤꯀꯣ
ꯑꯥꯎ
ꯃꯥꯅ ꯃꯤ ꯍꯥꯠꯂꯛꯇꯣꯏꯅꯦꯕ ꯑꯗꯨꯗꯒꯤ ꯂꯥꯁꯇ ꯃꯥꯁꯦ ꯂꯥꯏꯒꯨꯝꯕ ꯇꯧꯔ ꯇꯧꯔꯒ ꯍꯅꯨꯕꯤꯒꯤ ꯈꯪꯗꯦ ꯋꯥꯔꯤ ꯌꯥꯝ ꯁꯥꯡꯉꯦ ꯑꯗꯣ ꯃꯥ ꯋꯥꯔꯤꯗꯣ ꯑꯣꯏꯕ ꯌꯥꯕ ꯋꯥꯔꯤꯗꯤ ꯅꯠꯇꯦ ꯁꯦꯡꯅ ꯍꯥꯏꯅꯤ ꯃꯥꯏ ꯋꯥꯔꯤꯗꯣ ꯈꯪꯕ꯭ꯔꯥ ꯍꯝꯝ
ꯑꯁꯦꯡꯕ ꯋꯥꯔꯤꯗꯤ ꯑꯁꯦꯡꯕ ꯋꯥꯔꯤꯗꯤ ꯅꯠꯇꯦꯀꯣ
ꯑꯁꯦꯡꯕ ꯋꯥꯔꯤ ꯂꯅ ꯇꯥꯗꯦꯗ ꯑꯗꯨꯕꯨ ꯑꯁꯨꯃꯥꯏꯅ ꯑꯁꯦꯡꯕ ꯋꯥꯔꯤ ꯍꯥꯏꯁꯦ ꯀꯩꯅꯣ ꯍꯥꯏꯔꯀꯥꯟꯗ ꯑꯁꯤꯁꯦꯡꯕꯣꯏ ꯅꯠꯇꯦ ꯍꯥꯏꯗꯤ ꯑꯁꯤ ꯌ ꯃꯤꯗ ꯀꯥꯜꯍꯟꯒꯅꯨ ꯃꯤꯅ ꯍꯧꯗꯣꯡꯅ ꯍꯥꯏꯕ ꯋꯥꯁ ꯈꯛꯇꯅꯤ ꯃꯣꯔꯦꯜ ꯍꯥꯏꯒꯦꯔꯥ ꯀꯩ ꯍꯥꯏꯗꯣꯏꯅꯣ ꯑꯩꯈꯣꯏꯔꯣꯝꯗ ꯑꯗꯨ ꯅꯨꯡꯉꯥꯏꯔꯦ ꯀꯩꯅꯩꯅꯣ ꯍꯥ
ꯆꯠꯅꯕꯤ ꯍꯥꯏꯗꯣꯏꯔꯥ
ꯍꯣꯏ ꯑꯗꯨꯃꯥꯏꯅ ꯍꯥꯏꯇꯥꯔꯦꯅꯦ ꯎꯝ ꯑꯗ
ꯇꯨꯝꯅꯤꯡꯉꯤꯗ
ꯊꯝ ꯁꯣ ꯇꯝ ꯁꯣ
ꯑꯦꯛꯖꯥꯝꯅꯔꯤ ꯁꯥꯟꯅꯔꯤ ꯑꯉꯥꯡ ꯃꯆꯥꯗꯨ ꯅꯠꯇ꯭ꯔꯣ
ꯑꯥ ꯁꯥꯏꯗꯣ
ꯌꯦꯡꯈꯦꯗ
ꯀꯥꯡ ꯈꯥꯗꯒ ꯎ ꯎꯆꯤꯒ ꯇꯥꯜ ꯂꯩꯔꯝꯕꯗꯣ ꯑꯩꯗꯤ ꯀꯤꯍꯦ
ꯑ ꯅꯨꯡꯗꯥꯡꯁꯨ ꯑꯣꯏꯗꯕꯤ ꯇꯧꯕꯗꯣ
ꯇꯥꯃ ꯅꯪꯒꯤꯁꯦ ꯑꯩꯅ ꯍꯥꯏꯆꯦ ꯆꯨꯝꯕ꯭ꯔꯥ ꯀꯩꯅꯣ ꯎꯕꯨ ꯈ ꯈꯛꯇ ꯂꯩꯔꯝꯕꯗꯨꯔꯥ ꯑꯦ ꯀꯤꯁꯨ ꯀꯤꯗꯤꯦ ꯐꯥꯒꯤ ꯌꯥꯝ ꯇꯥꯏꯅ ꯍꯧꯖꯤꯛꯇ ꯍꯥꯏꯔꯃꯅꯤꯀꯣ
ꯅꯪꯅ ꯍꯥꯏꯕꯗꯨꯗꯣ ꯑꯩ ꯈꯪꯗꯦꯕ ꯑꯗꯨꯅꯦ
ꯎꯝ ꯎꯝꯝ
ꯏꯃꯥꯟꯅꯕꯅ ꯑꯃꯥꯏ ꯉꯁꯥꯏ ꯎ ꯀꯩꯅꯣ ꯄꯤꯔꯛꯄ ꯇꯟ ꯄꯤꯔꯛꯄ ꯑꯗꯒꯤ ꯆꯥꯕꯅ
ꯎꯝ ꯌꯥꯝ ꯍꯥꯎꯔꯕ꯭ꯔꯣ
ꯈꯪꯗꯦ ꯀꯟꯗꯤ ꯀꯜꯂꯦꯕꯀꯣ ꯑꯗꯨꯗ ꯆꯥꯛꯂꯥꯝꯕꯒꯤ ꯑꯗꯨꯝ ꯄꯨꯡ ꯁꯥꯏꯗ ꯁꯥꯏꯔꯦꯕ
ꯎꯝ ꯑꯩꯈꯣꯏꯔꯣꯝꯗ ꯂꯥꯛꯑꯣ ꯃꯌꯥꯝ ꯄꯤꯖꯈꯤꯒꯦ
ꯀꯩꯕꯨ
ꯑꯗꯨꯒꯨꯝꯕ
ꯑꯩꯈꯣꯏꯁꯨ ꯃꯌꯥꯝ ꯂꯔꯤꯗ ꯑꯩꯈꯣꯏꯗꯤ ꯁꯨꯝ ꯆꯥꯟꯅꯕꯅꯦ
ꯑꯣꯝ
ꯄꯥꯝꯖꯗ
ꯑꯁ ꯀꯣꯏꯕ ꯆꯠꯂꯨꯁꯤꯔꯣ ꯅꯣꯏꯔꯣꯝꯗ ꯄꯥꯠꯂꯣꯝꯗ
ꯍꯧꯖꯤꯛꯀꯥꯟ ꯈꯔ ꯇꯧꯔꯛꯑꯦ ꯍꯧꯖꯤꯛꯀꯤ ꯄꯥꯝꯖꯗꯦ ꯇꯧꯕ ꯑꯅꯤꯗꯣ
ꯑꯁ ꯃꯇꯝ ꯀꯩ ꯍꯥꯏꯅꯤ ꯂꯥꯛꯅꯔꯨꯕꯒꯤ ꯅꯧꯅ ꯑꯃꯨꯛꯀ ꯅꯨꯡꯁꯤꯟꯅꯔꯛꯄꯗꯣ ꯑꯣ
ꯍꯣꯏ ꯑꯣꯏꯕ ꯃꯥꯜꯂꯦꯉꯣ ꯎꯝ ꯇꯣꯛꯅ ꯑꯦꯟꯇꯩꯅꯗꯦ ꯂꯥꯞꯅꯔꯒ ꯇꯣꯛꯅꯔꯒ ꯍꯦꯟꯅ ꯅꯨꯡꯁꯤ
ꯑꯗꯣ ꯑꯩꯁꯨ ꯑꯩꯁꯨ ꯃꯥꯜꯂꯤꯉꯣ ꯏꯅꯤꯁꯨ ꯀꯣ
ꯎꯝ
ꯇꯧ ꯁꯤ ꯏ ꯅꯝꯁꯨ ꯇꯧ ꯇꯧ ꯃꯥꯜ
ꯃꯥꯗꯨꯗꯤ ꯁꯤꯒ ꯃꯥꯟꯅꯔꯣꯏ
ꯁꯨꯝꯥꯏꯅꯦ ꯍꯥꯏꯗꯤ ꯁꯨꯝ ꯃꯥꯜꯂꯦꯕ ꯂꯥꯞꯅꯔꯒ ꯀꯩ ꯍꯥꯏꯅꯤ
ꯇꯥꯡꯦ
ꯃꯇꯝ ꯀꯨꯏꯅ ꯋꯥ ꯋꯥꯔꯤꯏ ꯁꯤꯟꯅꯔꯨꯗ꯭ꯔꯥ ꯑꯃꯨꯛ ꯁꯥꯔꯛꯄ ꯑꯩ ꯋꯥꯈꯜꯗ ꯍꯅꯤꯀꯣ ꯃꯤꯁꯤꯡꯁꯦ ꯌꯥꯝꯟꯅ ꯅꯨꯡꯁꯤ
ꯍꯣꯏ ꯃꯥꯅꯕꯨꯗꯤ ꯑꯗꯨꯝ ꯀꯩꯅꯣ ꯇꯧꯔꯒꯦ ꯑꯗꯨꯕꯨ ꯑꯩꯗꯤ ꯊꯑꯣꯏ ꯅꯨꯡꯉꯥꯏꯇ꯭ꯔꯅꯤꯅ ꯑꯩꯗꯤ ꯇꯟꯈ꯭ꯔꯦꯕ
ꯑ
ꯃꯑꯣꯡꯗ ꯃꯌꯥꯝꯁꯦ ꯀꯩꯁꯨ ꯀꯩꯁꯨꯝ ꯈꯟꯗꯅ ꯇꯧꯔꯛꯑꯅꯤꯕ
ꯎꯝ
ꯑꯗꯨꯒ ꯍꯥꯟꯅ ꯍꯥꯏꯌꯦꯉꯥꯏ ꯑꯃꯨꯛꯀ ꯇꯧꯔꯛꯄ ꯅꯨꯃꯤꯠꯇ ꯃꯇꯝꯗ ꯑꯃꯨꯛꯀ ꯇꯧꯔꯛꯀꯅꯤꯕ
ꯎꯝ ꯒ꯭ꯌꯥꯟ ꯃꯦꯟꯅ ꯇꯥꯔꯦꯗ ꯀꯩ ꯋꯥꯈꯜꯕꯨ ꯈꯟꯕꯅꯣ ꯅꯠꯇ꯭ꯔꯥ
ꯑꯗꯨꯗꯅ
ꯑꯁ ꯃꯇꯝ ꯈꯔ ꯂꯥꯞꯅꯔꯒ ꯄꯥꯎ ꯐꯥꯎꯅꯁꯤꯔꯒꯃꯤꯗ ꯅꯨꯡꯁꯤꯅꯗꯧ ꯃꯥꯜꯂꯦ ꯑꯗꯨꯅꯦ ꯍꯦꯟꯅ
ꯎꯅ ꯇꯧꯕꯔꯗ
ꯑꯁ ꯑꯩꯕꯨ ꯉꯍ ꯉꯝꯍꯟꯅꯤꯡꯉꯥꯏ ꯋꯥ ꯉꯥꯡꯉꯨꯅꯦ
ꯃꯝ ꯁꯣꯡꯥ ꯑꯩ ꯌꯥꯕꯖ
ꯁꯝꯅꯤ ꯍꯦ
ꯎꯝ
ꯑꯩ ꯉꯝꯃꯣꯏꯗꯕꯅꯤ
ꯁꯨꯡꯉꯝ ꯉꯝꯃꯣꯏꯗꯕꯗ ꯋꯥꯍꯩꯗ ꯉꯝꯅꯤ ꯉꯝꯅꯤ
ꯀꯌꯥꯝ ꯀꯨꯏꯅ ꯂꯩꯌꯨꯒꯦ ꯑꯗꯨꯗꯤ ꯍꯥꯏꯌꯅꯦ
ꯊꯥ ꯑꯃ ꯊꯥ ꯑꯅꯤ
ꯑꯝꯖꯥꯔꯣ
ꯎꯝ
ꯊꯥꯅꯤꯗꯤ ꯃꯣꯏ ꯊꯥꯅꯤ ꯐꯥꯔꯝꯒꯦꯔꯅꯦ ꯄꯥꯝꯖꯗꯦꯗꯣ ꯃꯣꯏ ꯊꯥꯅꯤ ꯐꯥꯏꯔꯝꯒꯦꯔꯥ
ꯀꯨꯏꯗ ꯊꯥ ꯑꯅꯤꯒꯨꯝꯕ ꯁꯨꯔꯣꯝꯗꯧ ꯃꯥꯜꯂꯦ
ꯍꯣꯏꯅꯦ ꯑꯃꯗ ꯊꯥ ꯑꯃꯁ ꯁ ꯃꯩ ꯊꯥꯕ ꯊꯥꯏ
ꯐꯔꯤ
ꯅꯨꯄꯥꯗꯣ ꯊꯥ ꯑꯃ ꯁꯨꯕꯒꯤ ꯅꯨꯄꯤ ꯑꯇꯣꯞꯄꯀ ꯊꯛꯀꯥ ꯊꯤꯔꯛꯑ
ꯑꯁꯨ ꯁꯨꯕ ꯅꯠꯇꯕ꯭ꯔꯣ
ꯈꯪꯗ ꯑꯩ ꯒꯌꯥꯟ ꯇꯥꯗꯦ ꯈꯔ ꯊꯤꯒꯨꯝ ꯇꯧꯕꯅꯤ ꯀꯔꯝꯕ ꯅꯨꯄꯤꯗꯨꯁꯨ ꯀꯌꯥꯝ ꯀꯨꯏꯔꯦ ꯈꯪꯅꯔꯕꯅꯣ ꯈꯪꯗꯦ ꯀꯅꯥ ꯑꯦꯀꯥꯎꯟꯣꯗ ꯈꯪꯗ
ꯃꯥꯒꯤ ꯏꯐꯦꯛ ꯑꯣꯏꯔꯝꯅꯤ
ꯃꯊꯟꯇ ꯅꯨꯡꯁꯤꯅꯔꯝꯃꯅꯤ ꯅꯪꯁꯨ ꯇꯧꯁꯤꯔꯣ
ꯍꯧꯗꯤ
ꯊꯥ ꯑꯃꯒꯤ ꯀꯩꯅꯣ ꯑꯦꯅꯤꯚꯔꯁꯔꯤ ꯍꯥꯏ ꯊꯥꯒꯠꯁꯤꯔꯣ
ꯌꯦꯡꯁꯤ ꯀꯩꯅꯣ
ꯅꯧ
ꯑꯁ
ꯀꯩꯗꯧꯔꯤꯅꯣ
ꯍꯦꯞꯄꯤꯗ ꯃꯥꯟꯕꯤ ꯑꯏ ꯀꯥꯠ ꯁꯅꯔꯤ
ꯑꯩꯒꯤ ꯑꯥꯏꯇꯠ ꯑꯁꯤ ꯇꯠꯂꯦꯕꯀꯣ
ꯎꯝ
ꯍꯪꯕ ꯆꯠꯂꯨꯕ ꯄꯤꯗꯕ
ꯀꯔꯤꯒꯤ
ꯈꯪꯗ꯭ꯔꯦ ꯂꯩꯇꯦ ꯑꯃꯨꯛꯀꯥꯏ ꯑꯍꯥꯟꯕꯗ ꯑꯅꯤꯁꯨꯗ ꯍꯪꯕ ꯃꯇꯝꯗ ꯑꯩ ꯊꯕꯛꯁꯨꯗꯤ ꯑꯃꯨꯛ ꯍꯥꯏꯔꯛꯑꯦꯕ
ꯏꯃ ꯌꯥꯝ ꯆꯤꯟꯕ ꯁꯥꯅꯣꯅ ꯍꯥꯏꯔꯝꯨ ꯌꯥꯗꯕ꯭ꯔꯣ
ꯑꯣ ꯑꯐꯕ ꯅꯨꯄꯤꯗꯣ ꯍꯧꯖꯤꯛꯇꯤ ꯆꯤꯟꯕ ꯌꯥꯝ ꯁꯥꯈ꯭ꯔꯦ ꯉꯛꯑꯦ ꯌꯥꯝꯅ